ꯍꯜꯂꯣ ꯑꯣ ꯇꯥꯕ꯭ꯔꯣ
ꯇꯥꯏ ꯇꯥꯏ ꯉꯥꯏꯔꯤꯕꯣ
ꯀꯗꯧꯔꯤ ꯍꯣꯏ ꯅꯨꯉꯥꯏꯔꯤꯌꯦ
ꯑꯣ
ꯀꯩ ꯇꯧꯔꯤꯅꯣ
ꯑꯗꯨꯝ ꯏ ꯌꯨꯝꯗ ꯂꯩꯗ
ꯑꯣ
ꯀꯦꯔꯣꯝ ꯒꯦꯝ ꯁꯟꯅꯔꯒ ꯂꯩ ꯅꯣꯏꯗꯤ
ꯑꯣ ꯕꯣꯜ ꯁꯟꯅꯥꯕ ꯆꯠꯄ꯭ꯔꯣ
ꯉꯁꯤꯔꯥ ꯉꯁꯤꯔꯣ ꯎꯝ ꯑꯌꯨꯛ ꯇꯞꯄ ꯂꯣꯏꯔꯦ
ꯑꯌꯨꯛ ꯆꯠꯄ ꯂꯣꯏꯔꯦ
ꯍꯣꯏ
ꯑ ꯅꯨꯡꯉꯥꯏꯕ꯭ꯔꯣ ꯀꯃꯥꯏ ꯇꯧꯒꯦ
ꯑꯩ ꯕꯣꯁꯅꯥ ꯍꯥꯏꯕ ꯅꯪ ꯈꯪꯕ꯭ꯔꯣꯅꯦ
ꯍꯣꯏ ꯈꯪꯉꯤꯅ
ꯑꯗꯣ ꯅꯪꯗꯤ ꯀꯩ ꯀꯩ ꯍꯣꯠꯅꯔꯤꯒꯦ
ꯑ ꯀꯩ ꯍꯣꯅꯒꯦꯔꯣ ꯀꯩꯝ ꯇꯧꯗꯦꯗ ꯍꯧꯖꯤꯛ ꯀꯥꯟꯗꯦ
ꯑꯥ ꯑꯗꯣ ꯅꯣꯏꯁꯨ ꯕꯥꯎ ꯌꯦꯡꯕ꯭ꯔꯣ
ꯎꯝ ꯍꯣꯏ ꯍꯥꯟꯂꯥꯟꯅ ꯁꯥꯟꯅꯕ ꯃꯇꯝꯗ ꯌꯦꯡꯉꯦ
ꯑ
ꯉꯔꯥꯡ ꯌꯦꯡꯕ꯭ꯔꯣ ꯍꯣꯏ ꯑꯁ ꯍꯥꯜꯂꯅꯤ
ꯉꯔꯥꯡꯒꯤ
ꯃꯄ ꯍꯃ ꯅꯒ
ꯑ
ꯃꯥꯅꯁ ꯅꯥꯕ ꯃꯑꯣꯡꯗ ꯌꯥꯝ ꯅꯨꯡꯁꯤꯕ ꯋꯥꯅꯤꯗ
ꯑꯆꯥ ꯑꯗꯣ ꯍꯟꯆꯤꯒꯨꯝꯕꯗ ꯑꯃꯨꯛ ꯇꯥꯔꯛꯀꯗ ꯃꯥꯜꯂꯦꯅꯦ ꯃꯣꯏꯗꯣ
ꯑꯣ ꯈꯪꯗꯦꯅꯦ
ꯍꯜꯂꯦꯟꯒ ꯏꯪꯂꯦꯟ ꯏꯪꯂꯦꯟ ꯇꯥꯕꯒ
ꯑꯣꯀꯦ ꯍꯣꯏ ꯗꯦꯠ ꯇꯨꯦꯜꯐꯇ ꯅꯠꯇ꯭ꯔꯣ ꯃꯣꯏꯒꯤꯗꯣ ꯍꯥꯏ ꯆꯥꯔꯣꯏꯍꯦ ꯀꯔꯤꯒꯤ ꯑꯩ ꯑꯩꯗꯤ ꯏꯪꯂꯦꯟꯁꯨ ꯄꯥꯝꯃꯦꯕꯀꯣ ꯖꯨꯠ ꯨꯠ ꯍꯣꯏ ꯖꯨꯠꯕ ꯂꯦꯡꯒꯝꯗꯨꯣ ꯌꯥꯝ ꯄꯝꯅꯦꯕꯗꯤ ꯑꯍꯟꯗꯗꯤ ꯖꯨꯠ ꯄꯝꯖꯕꯉꯝꯗꯣ ꯑꯗꯣ ꯍꯂꯥꯟ ꯍꯍꯟꯒꯤ ꯅꯣꯛꯅꯤꯡꯕꯗꯨ ꯎꯕꯗꯒꯤ ꯑꯩꯁꯦꯀꯣ ꯖꯨꯔꯕꯤꯂꯤ ꯉꯝꯃꯗꯒꯗꯦ ꯍꯥꯍꯟꯕ ꯍꯦꯟꯅ ꯄꯥꯝꯈ꯭ꯔꯦꯕ ꯑꯗꯨ ꯍꯧꯖꯤ ꯄꯦꯂ ꯁ ꯍꯧꯖꯤꯛ ꯄꯥꯝꯃꯛꯑꯦꯕꯀꯣ ꯑꯗꯣ ꯑꯗꯨ ꯅꯃꯤ ꯌꯦꯡꯕ ꯇꯥꯔꯦ ꯍꯣꯏ ꯑꯁ ꯑꯗꯨ ꯑ ꯎꯝ ꯅꯪꯗꯤ ꯔꯣꯅꯥꯜꯗꯣꯒꯤ ꯐꯦꯗ꯭ꯔꯣ ꯅꯠꯇ꯭ꯔꯒ ꯑ ꯃꯦꯁꯤ ꯀꯪꯒꯨꯔꯣ
ꯍꯥꯏꯗꯤ ꯏꯔꯣꯅꯥꯜꯗ ꯅꯔꯣꯅꯥꯗꯣ
ꯎꯝ ꯉꯔꯥꯡ ꯅꯨꯡꯗꯥꯡꯪ ꯀꯥꯞꯄ꯭ꯔꯣ
ꯅ ꯀꯥꯞꯇꯦ ꯀꯥꯞꯇꯦꯗ ꯑꯗꯣ ꯄꯩꯁꯥ ꯃꯥꯡꯉꯦ
ꯃꯥꯂꯦ ꯆꯤꯡꯗꯤ ꯆꯤꯡꯅꯕ ꯑꯩꯁꯦ ꯅꯍꯁꯦ ꯀꯞꯂꯝꯝꯗꯣꯏꯅꯦ ꯀꯥꯏꯅ ꯈꯟꯕꯅꯦ ꯍꯥꯏꯕ
ꯁꯤ
ꯄꯥꯄ ꯃꯥꯜꯂꯦ ꯍꯦꯅ
ꯍꯥꯞꯇꯦꯗ ꯑꯩꯈꯣꯏꯗꯤ
ꯅꯨꯄꯥ ꯀꯞꯄ ꯍꯩꯇꯦ ꯀꯥꯏꯅ ꯍꯥꯏꯔꯤꯔꯣ ꯅꯪꯒꯤꯁꯦ
ꯅꯪꯗꯤ ꯀꯩ ꯇ꯭ꯔꯥꯏꯞꯅꯣ
ꯑꯗꯨ ꯍꯪꯕꯤ ꯌꯥꯗꯦ
ꯍꯣꯏ ꯍꯣꯏ ꯐꯅꯗꯣ ꯍꯪꯕ ꯌꯥꯗꯦ ꯎꯝ
ꯎꯝ ꯉꯁꯤ ꯑꯌꯨꯛ ꯀꯩ ꯍꯤꯟꯖꯥꯡ ꯆꯥꯏ ꯍꯥꯏꯕ
ꯑꯌꯨꯛꯁꯦ ꯑ ꯕꯦꯝꯕꯨ ꯈꯪꯕ꯭ꯔꯣ ꯕꯦꯝꯕꯨ ꯁꯨꯠꯁ
ꯍꯣꯏ ꯁꯣꯏꯕꯨꯝ
ꯑꯗꯨ ꯑ ꯁꯣꯏꯕꯨꯝ
ꯎꯁꯣꯏ ꯁꯣꯏꯕꯨꯝ ꯅꯠꯇꯦ ꯁꯣꯏꯕꯨꯝꯗꯤ
ꯐꯦꯥꯏꯒꯤ ꯀ ꯎꯕꯤ ꯆ ꯑꯣ ꯎꯁꯣꯏ ꯍꯥꯏꯕ꯭ꯔꯥ ꯑꯗꯨꯒ ꯎꯝ ꯃꯣꯇꯣꯔꯗꯣ ꯀ ꯃꯤ ꯐꯣꯟ ꯆꯦ ꯃꯣꯇꯣꯔ ꯀꯞꯄꯒ ꯆꯥꯏ ꯀꯨꯝꯍꯜꯡꯡ ꯎ ꯃ ꯐꯦꯦꯜꯂꯣ ꯅꯪꯗꯤ
ꯑꯩꯈꯣꯏꯗꯤ ꯉꯁꯤ ꯑꯌꯨꯛ ꯑ ꯀꯩꯅꯣ
ꯑ ꯋꯥꯅꯦꯔꯂ
ꯑꯥ ꯎꯝ ꯎꯝ ꯎꯝ ꯎꯝ ꯎꯝ ꯎꯝ ꯀꯩ ꯍꯥꯏꯕ
ꯑꯣ ꯍꯟ ꯇꯔꯥ ꯍꯥꯏ
ꯎꯇꯤ
ꯑꯁ ꯍꯥꯎꯕꯅꯤꯍ‌ꯦ ꯎꯠ
ꯑꯣ
ꯎꯇꯤꯗꯤ ꯄꯥꯝꯕꯅꯦꯍ‌ꯦ
ꯑꯥꯝ ꯑꯩꯅ ꯀꯩꯅꯣ ꯊꯕꯇꯣ ꯌꯦꯡꯉꯨꯅꯦ
ꯋꯥꯆꯦꯞꯇꯔꯣ ꯍꯣꯏ ꯍꯣꯏ ꯎꯋꯦꯝ
ꯎꯝ
ꯑꯩ ꯍꯧꯖꯤꯛ ꯌꯨꯝꯗ ꯅꯠꯇꯕꯀꯣ
ꯎꯝ ꯍꯧꯖꯤꯛ ꯀꯥꯟꯁꯤ ꯀꯩ ꯀꯩ ꯍꯣꯠꯅꯕꯤꯔꯤꯒꯦ ꯅꯪꯗꯤ
ꯑꯩꯗꯤ ꯑꯌꯨꯛ ꯍꯧꯒꯠꯂꯦ ꯄ꯭ꯔꯥꯛꯇꯤꯁ ꯆꯠꯂꯅꯤ ꯆꯥꯛ ꯆꯥꯔꯦ ꯄꯣꯊꯥꯔꯅꯤ ꯁꯥꯟꯅꯔꯦ ꯑꯗꯨꯅꯦ ꯑ
ꯅꯨꯡꯉꯥꯏꯔꯦ ꯍ‌ꯦ
ꯅꯪꯗꯤ ꯅꯪꯗꯤ ꯌꯨꯝ ꯄꯥꯜꯂꯕꯣ
ꯑ ꯐꯂꯦꯁ
ꯀꫭꯂꯦꯁ ꯆꯠꯂꯤ
ꯑꯥꯎ
ꯑꯣ ꯑꯗꯣ ꯂꯥꯏꯔꯤꯛꯇꯤ ꯀꯌꯥꯐꯥꯎꯕ ꯂꯣꯏꯔꯦ
ꯍꯥꯝ
ꯂꯥꯏꯔꯤꯛꯇꯤ ꯀꯌꯥ ꯐꯥꯎꯕ ꯂꯣꯏꯔꯦ
ꯍꯟꯗꯛ ꯐꯤꯠ ꯀꯥꯗꯣꯏꯅꯦ
ꯎꯝ ꯋꯥꯡꯈ꯭ꯔꯦꯍ‌ꯦ
ꯎꯝ ꯍꯣꯏ ꯑꯗꯨꯝꯥꯏ ꯍꯥꯏꯕ ꯇꯥꯔꯦ
ꯂꯥꯏꯔꯤꯛꯇꯤ ꯍꯩꯔꯝꯒꯅꯤꯗꯨꯗꯤ
ꯀꯥꯏꯗꯩꯅꯣꯗ ꯆꯞ ꯃꯥꯟꯅꯩ ꯃꯤꯒ ꯍꯩꯇꯕꯁꯤꯡꯒ ꯆꯞ ꯃꯥꯟꯅꯕꯅꯦ
ꯑꯗꯣ ꯅꯪꯒꯤ ꯑꯦꯝꯗꯤ ꯀꯔꯤ ꯊꯝꯒꯦ ꯀꯔꯤ ꯇꯧꯒꯅꯤꯅ
ꯑ ꯑꯩꯁꯦ ꯁꯤꯝꯕ ꯂꯣꯏꯔꯒ ꯑꯦꯛꯖꯥꯝ ꯊꯥꯖꯤꯔꯥ ꯈꯟꯕꯀꯣ ꯑꯗꯨ ꯈꯪꯗ꯭ꯔꯤꯅꯦ
ꯑꯦꯛꯖꯥꯝ ꯊꯥꯒꯦ ꯍꯥꯏꯔꯗꯤ ꯂꯥꯏꯔꯤꯛ ꯈꯔ ꯑꯦꯛꯁꯇ꯭ꯔꯥ ꯄꯥꯒꯗꯕꯀꯣ
ꯎꯝ ꯎꯝ ꯗꯨꯅꯦ ꯍꯥꯏꯁꯦ
ꯅꯪ ꯍꯧꯖꯤꯛ ꯆꯥꯛ ꯆꯥꯕ꯭ꯔꯣ
ꯏꯁꯤꯡꯊꯛ
ꯎꯝ ꯂꯂꯝꯄꯥꯛ ꯑꯩꯈꯣꯏ ꯖꯒꯥꯁꯦ ꯑꯥ ꯖꯦꯝ ꯕꯤꯂꯦꯁ ꯆꯤꯡ ꯍꯥꯏꯒꯗ꯭ꯔꯥ ꯂꯝꯄꯥꯛ ꯍꯥꯏꯒꯗ꯭ꯔꯥ ꯑꯗꯨꯋꯥꯏꯗ ꯂꯩꯗ
ꯑꯣ
ꯂꯥꯡꯒꯣꯜ ꯈꯪꯕ꯭ꯔꯣ
ꯈꯪꯉꯦ ꯈꯪꯉꯦ
ꯑꯗꯨꯔꯣꯝꯗ
ꯑꯣ ꯑꯣ ꯐꯩꯌꯦ ꯐꯩꯌꯦ
ꯅꯣꯏ ꯖꯨ ꯖꯨ ꯌꯦꯡꯕ ꯆꯠꯂꯕꯣ
ꯍꯣꯏ ꯆꯠꯂꯦꯗꯥ
ꯑꯦ ꯋꯥꯏꯌꯦꯗ ꯑꯍꯟ ꯑꯣꯏꯔꯛꯄꯁꯨꯀꯣ ꯅꯪꯗꯤ ꯂꯥꯏꯔꯤꯛ ꯇꯥꯝꯔꯤꯕ꯭ꯔꯣ
ꯀꯣꯂꯦꯖ ꯆꯠꯂꯤ ꯍꯟꯗꯛꯅ ꯁꯦꯀꯦꯁꯦꯃꯤꯁꯇꯔ ꯁꯦꯀꯦꯟ ꯁꯦꯃꯤꯁꯇꯔ ꯆꯠꯀꯅꯤ
ꯑꯣ ꯀꯥꯏ ꯀꯥꯔꯤꯕ
ꯍꯣꯏ ꯀꯥꯔꯤ ꯗꯛ ꯗꯤ ꯑꯦꯝꯗ ꯇꯝꯃꯦ
ꯑꯣ ꯐꯩ ꯐꯩ
ꯑꯩꯗꯤ ꯑꯥ ꯏꯁꯄꯣꯔꯠ ꯔꯣꯝꯗꯀꯣ
ꯑꯣ
ꯗꯤ ꯑꯦꯝꯒꯤ ꯑꯗꯣꯝꯗ ꯆꯠꯄ
ꯑꯣ ꯐꯩꯌꯦꯅꯦ ꯌꯥꯝꯅ
ꯐꯗꯦꯗ
ꯎꯝ ꯐꯖꯅ ꯍꯣꯠꯅꯒꯗꯧꯅꯦ ꯐꯖꯅ ꯇꯧꯀꯣ
ꯎꯝ
ꯎꯝ ꯃꯣꯏꯗꯤ ꯅꯆꯤꯟ ꯏꯅꯥꯎ ꯀꯌꯥ ꯁꯨꯌꯦ ꯁꯨꯏꯌꯦ
ꯅꯪꯒꯤ ꯈꯨꯍꯪꯗꯨꯗꯤ ꯅꯩꯅꯦꯍꯦ
ꯑꯗꯨꯅꯦ ꯍꯥꯏꯁꯦ ꯑꯩꯁꯦ ꯑꯉꯥꯡꯕꯨ ꯉꯥꯡꯃꯒ ꯆꯞ ꯃꯥꯟꯅꯔꯦ ꯑꯗꯨꯒꯤꯅꯦ ꯅꯣꯏ ꯑꯉꯥꯡ ꯑ ꯅꯣꯏ ꯅꯆꯤꯟ ꯅꯣꯎ ꯀꯌꯥ ꯁꯨꯒꯦ
ꯇꯔꯨꯛ ꯁꯨꯋꯦꯗꯥ
ꯑꯣ ꯅꯪꯃ
ꯑꯩꯅ ꯃꯔꯤꯁꯨꯕ
ꯑꯣꯀꯦ
ꯑꯗꯨꯒ ꯌꯥꯝꯕꯥ ꯌꯥꯝꯕꯥꯅꯤ ꯆꯦꯃ
ꯑꯣ ꯑ ꯅꯨꯄꯤ ꯑꯃ ꯉꯥꯇꯅꯤꯅꯦ
ꯍ ꯄꯃꯤ ꯑ ꯌꯨꯝꯗꯤ ꯀꯥꯏ ꯂꯩꯀꯥꯏ ꯋꯥꯏꯗꯩꯔꯥ ꯂꯝꯄꯥꯛꯇꯔꯥ ꯆꯤꯡꯗꯩꯔꯥ ꯈꯨꯟꯗꯩꯔꯥ
ꯁꯤ ꯀꯪꯂꯥꯇꯣꯡꯝꯕꯤ ꯋꯥꯏꯔꯣꯝꯗꯒꯤꯅꯦꯗ
ꯇꯣꯝꯕꯤ
ꯑꯥ
ꯑꯣ ꯀꯪꯂꯥ ꯇꯣꯝꯕꯤꯌꯦ ꯑꯣ ꯑꯣ ꯈꯥꯏ ꯈꯥꯏ
ꯑꯥ
ꯅꯪꯁꯨ ꯂꯩꯕ ꯅꯨꯡꯉꯥꯏꯒꯅꯤꯗ ꯅꯣꯏꯗꯝꯗ ꯅꯣꯡ ꯆꯨꯗ꯭ꯔꯣ
ꯑꯣ ꯉꯁꯤ ꯑꯌꯨꯛꯇꯣ ꯑꯗꯨꯗꯤ ꯆꯨꯔꯝꯃꯦ ꯉꯔꯥꯡꯗꯤ ꯁꯥ ꯑꯃ ꯇꯧꯋꯦ ꯌꯥꯝꯅ ꯁꯥꯔꯝꯃꯤ ꯉꯔꯥꯡꯗꯤ ꯑꯗꯨ ꯑꯗꯨꯒ ꯅꯨꯡꯗꯥꯡ ꯋꯥꯏꯔꯝꯗ ꯈꯔ ꯆꯨꯔꯦ ꯑꯗꯨꯒ ꯅꯨꯃꯤꯗꯥꯡ ꯆꯨꯔꯦ ꯑꯗꯨꯒ ꯑꯌꯨꯛꯇꯨ ꯈꯔ ꯆꯨꯔꯝꯅꯦ ꯑꯗꯨ ꯑ ꯉꯔꯥꯡꯒꯣꯅ ꯁꯥꯗꯤ ꯁꯥꯗꯦꯕꯀꯣ ꯅꯨꯡꯁꯤꯁꯦ ꯑꯗꯨ ꯅꯨꯡꯁꯥꯗꯤ ꯊꯣꯛꯀꯦ ꯉꯁꯤꯗꯤ
ꯐꯣꯔꯝꯗꯨꯗꯤ ꯆꯨꯔꯦ ꯍꯧꯖꯤꯛ ꯐꯥꯎꯕ
ꯑꯣ ꯅꯣꯡ ꯆꯨꯔꯗꯤ ꯅꯨꯡꯉꯥꯏꯕ ꯑꯗꯨ ꯑꯣꯏꯔꯁꯨ ꯂꯝꯕꯤꯗꯨꯀꯣ ꯑꯃꯨꯛꯀ ꯃꯣꯠꯂꯨꯗꯤ ꯑꯃꯨꯛꯀ ꯆꯠꯊꯣꯛ ꯆꯠꯁꯤꯟ ꯇꯧꯕꯁꯨ ꯈꯔ ꯋꯥꯏꯅꯦ
ꯅꯪꯕꯤ ꯀꯌꯥꯁꯤꯒꯦ
ꯑꯩꯈꯣꯏꯗꯤ ꯃꯔꯤ ꯁꯨꯋꯦ
ꯑꯣ ꯌꯥꯝ ꯐꯥꯏꯅꯜꯗꯤ
ꯎꯝ
ꯉꯅꯥ ꯀꯌꯥ ꯁꯨꯕ
ꯑꯩꯅ ꯑꯍꯟꯅꯤ
ꯑꯍꯟ
ꯍꯣꯏ
ꯑꯣ ꯑꯗꯨꯗꯤ ꯈꯔ ꯒ꯭ꯌꯥꯟ ꯇꯥꯔꯝꯒꯅꯤ
ꯑꯁ ꯀꯥꯏꯗꯒꯤ ꯒ꯭ꯌꯥꯟ ꯇꯥꯕꯅꯣꯗ ꯅꯨꯡꯇꯤꯒꯤ ꯋꯥꯊꯤ ꯆꯥꯔꯒ ꯂꯩꯕꯅꯦ ꯍꯧꯏꯁꯦ
ꯄꯤ
ꯑ ꯑꯩꯈꯣꯏꯁꯦ ꯑꯅꯤ ꯑꯅꯤ ꯁꯨꯗꯣꯏꯅꯦ
ꯍꯥꯥ
ꯄꯥꯏꯕ
ꯑꯥꯎ ꯑꯗꯨꯃ ꯍꯥꯏꯕ
ꯀꯩꯇꯔꯤꯅꯣ
ꯎꯝ ꯀꯩꯇꯧꯅꯣ
ꯍꯧꯖꯤꯛ ꯑꯗꯨꯝ ꯐꯣꯟ ꯌꯦꯡꯒ ꯂꯩꯔ ꯐ꯭ꯔꯤꯗ
ꯑꯣ